ꯍꯜꯂꯣ ꯍꯜꯂꯣ ꯋꯥꯁꯞ ꯍꯣꯢ
ꯑꯣꯈꯦ ꯆꯥꯛ ꯆꯥꯔꯕꯣ
ꯆꯥꯔꯦꯗ
ꯀꯩ ꯏꯟꯖꯥꯡ ꯆꯥꯕ
ꯉꯥ ꯆꯥꯢꯗ ꯉꯥ
ꯍꯥꯎꯗꯦꯗ ꯅ ꯑꯗꯨꯗꯤ
ꯍꯥꯎꯇꯦ
ꯆꯥꯛ ꯆꯥꯛ ꯆꯪꯉꯣꯏꯗꯕ ꯀꯩꯅꯣꯅꯤꯅꯦ ꯏꯟꯖꯥꯡꯅꯤꯅꯦ
ꯑꯦꯛꯖꯥꯝꯅꯦ ꯅꯪꯗꯤ ꯀꯔꯤ ꯇꯧꯔꯦ
ꯑꯩ ꯑꯣꯛꯁꯥꯒ ꯕꯤꯟꯁ
ꯍꯥꯎꯇꯦꯅꯦ ꯑꯗꯨꯗꯤ
ꯍꯥꯎ ꯇꯦ ꯑꯩ ꯆꯨ ꯆꯞ ꯂꯦꯞꯄ ꯉꯝꯗ꯭ꯔꯒ ꯆꯥꯖꯤꯟꯒ꯭ꯔꯦ ꯄ꯭ꯂꯦꯠ ꯑꯅꯤꯒꯨꯝꯕ
ꯑꯩꯁꯦ ꯄ꯭ꯂꯦꯗ ꯑꯅꯤꯒꯨꯝꯕ ꯆꯥꯔꯦ ꯍꯥꯎ
ꯅꯪꯒꯤ ꯄ꯭ꯂꯦꯠ ꯑꯅꯤꯒ ꯑꯩꯒꯤ ꯄ꯭ꯂꯦꯠ ꯑꯅꯤꯒ ꯈꯦꯠꯅꯔꯝꯅꯤꯍꯦ
ꯑꯥꯏ ꯑꯈꯣꯏꯁꯨ ꯆꯥꯛꯇꯦ ꯍꯥꯏꯐꯦꯠ ꯌꯥꯝꯅꯤ ꯀꯣ
ꯌꯥꯏ ꯌꯥꯏ
ꯅꯪꯁꯨ ꯐꯖꯅꯗꯤ ꯆꯥꯔꯝꯃꯅꯤ ꯅꯪꯒꯤ ꯍꯛꯆꯥꯡ ꯃꯑꯣꯡꯗꯨꯒ ꯃꯁꯥꯎ ꯑꯗꯨꯒ ꯆ ꯇꯧ ꯃꯤ ꯃꯥꯜꯂꯤꯗ
ꯅꯍꯥꯟ ꯅꯍꯥꯟ ꯌꯦꯡꯉꯗꯤ ꯆꯥꯛ ꯌꯥꯝ ꯆꯥꯗ꯭ꯔꯦꯗ
ꯅꯍꯥꯟꯗꯤ ꯆꯥꯛ ꯌꯥꯝ ꯆꯥꯔꯝꯃꯦ ꯍꯧꯖꯤꯛꯇꯤ ꯈꯔ
ꯏꯝꯐꯥꯜꯗ ꯌꯨꯝ ꯚꯔꯥꯗ ꯂꯩꯔꯝꯕ ꯃꯇꯝꯗ ꯑꯁ ꯅꯪ ꯑꯈꯣꯏ ꯄꯨꯜꯂ ꯆꯥꯛ ꯆꯥꯕꯩꯗꯣ ꯅꯪꯁꯨ ꯐꯖ ꯊꯤꯜꯂꯦ
ꯑꯗꯨ ꯃꯇꯝꯗꯗꯤ ꯆꯥꯛ ꯆꯥꯕ ꯃꯇꯝꯅꯤꯅꯦ ꯗꯨ ꯃꯇꯝꯁꯦ ꯃꯤꯆꯤꯟꯁꯦ ꯁꯥꯊꯤꯕ ꯍꯥꯏꯇꯥꯔꯦ
ꯎꯝ
ꯇꯥꯕ꯭ꯔꯣ
ꯇꯥꯏꯌꯦ ꯇꯥꯏꯌꯦ
ꯎꯝ
ꯍꯥꯏꯐꯦꯠ ꯈꯤꯇꯪ ꯌꯪ ꯌꯪ ꯂꯥꯎꯕ ꯃꯇꯝꯅꯦꯕ ꯑꯗꯨ ꯃꯇꯝꯗꯤ
ꯑꯗꯨꯅꯦ ꯑꯁ ꯍꯟꯗꯛꯇꯤ ꯑꯦꯛꯁꯔꯁꯥꯏꯁꯨ ꯇꯧꯗꯕ ꯀꯨꯏꯔꯦꯍꯦ ꯕꯥꯏ ꯅꯍꯥꯟꯗꯤ ꯖꯤꯝ ꯈꯔ ꯆꯠꯂꯒ ꯖꯤꯝ ꯆꯠꯇ꯭ꯔꯁꯨ ꯄꯨꯁ ꯑꯞ ꯀꯨꯝꯕ ꯇꯧꯔꯒꯨ ꯃꯔꯨꯞ ꯃꯔꯨꯞꯈꯣꯏ ꯂꯩꯃꯤꯟꯅꯕꯅꯤꯅ ꯑꯗꯨꯝ ꯈꯔ ꯇꯧꯋꯤꯗꯅ ꯑꯃ ꯑꯃ ꯑꯣꯏꯔꯁꯨ
ꯖꯤꯝꯅ ꯖꯤꯝ ꯅꯛꯄ꯭ꯔꯣ ꯅꯣꯏ ꯃꯐꯝꯗꯒꯤ
ꯖꯤꯝꯗꯤ ꯂꯩꯔꯣꯏ
ꯎꯝ
ꯖꯤꯝꯒ ꯂꯩꯌꯦ
ꯎꯝ
ꯑꯗꯨꯕꯨ ꯖꯤꯝ ꯆꯠꯄꯒꯤ ꯇꯥꯏꯃꯤꯡ ꯐꯪꯗ꯭ꯔꯦꯅꯦ
ꯑꯣ
ꯚꯦꯀꯦꯟꯁꯤ ꯀꯩꯅꯣ ꯔꯤꯀ꯭ꯔꯨꯏꯠꯃꯦꯟ ꯈꯔ ꯊꯧꯔꯛꯑꯦꯅꯦ ꯃꯤꯘꯂꯌꯥꯒꯤ
ꯄ꯭ꯔꯣꯐꯦꯁꯔꯒꯨꯝꯕꯒꯤ
ꯎꯝ
ꯄꯔꯣꯐꯦꯁꯥꯔ ꯑꯦꯁꯤꯁꯇꯦꯟ ꯄ꯭ꯔꯣꯐꯦꯁꯌ
ꯄ꯭ꯔꯣꯐꯦꯁꯔ ꯑꯗꯨꯁꯨ ꯑꯦꯁꯤꯁꯇꯦꯟ ꯄ꯭ꯔꯣꯐꯦꯁꯔꯒꯤ ꯔꯤꯀ꯭ꯔꯨꯠꯃꯦꯟ ꯊꯣꯛꯑꯦꯕ
ꯍꯣꯏ
ꯎꯝ ꯑꯗꯨ ꯏꯂꯤꯖꯤꯕꯤꯂꯤꯇꯤꯗꯤ ꯑꯦꯛꯁꯄꯤꯔꯦꯟꯁ ꯂꯩꯔꯝꯒꯅꯤ
ꯑꯦꯛꯁꯄꯤꯔꯦꯟ ꯏꯗꯦ
ꯑꯗꯨ ꯌꯦꯡꯉꯨꯁꯤꯅꯦ
ꯎꯝ ꯀꯔꯤ ꯌꯨꯅꯤꯚꯔꯁꯤꯇꯤꯒꯤꯔꯣ ꯀꯣꯂꯦꯖꯀꯤꯔ ꯌꯨꯅꯤꯚꯔꯁꯤꯇꯤꯒꯤꯔꯣ
ꯑ ꯌꯨ ꯌꯨꯅꯤꯚꯔꯁꯤꯇꯤꯒꯤꯅꯤ
ꯃꯤ ꯍꯨꯒꯤꯔꯣ
ꯃꯤꯍꯨ ꯒꯤꯗꯤꯅꯠꯇꯦ
ꯀꯔꯤ ꯑꯁ ꯃꯥꯥꯡꯒꯔꯦ ꯎꯝ ꯋꯦꯗꯔꯁꯦ ꯁꯥꯕꯒꯨꯝ ꯏꯪꯕꯒꯨꯝ ꯇꯧꯂꯩꯔꯦ ꯑꯗꯨꯗꯤ ꯑꯗꯨꯝ ꯏꯪ ꯂꯩꯔꯝꯅꯤꯀꯣ
ꯁꯤꯇ ꯍꯣꯏ ꯑꯗꯨꯝ ꯏꯪꯉꯦꯗ
ꯎꯝ ꯑꯗꯨꯗꯗꯤ ꯑꯌꯥꯝꯕ ꯅꯣꯡ ꯑꯗꯨꯝ ꯇꯥꯕꯥꯅꯤꯅ ꯅꯨꯡꯉꯥꯏꯔꯝꯒꯅꯤ ꯏꯁꯤꯡꯗꯤ ꯅꯪ ꯅꯣꯡꯃꯥꯗ ꯀꯌꯥ ꯀꯌꯥ ꯊꯛꯀꯦ ꯑꯗꯨꯗꯗꯤ ꯊꯥꯛꯂꯝ ꯔꯣꯏꯅꯦ ꯏꯪꯕꯅꯤꯅꯥ
ꯏꯤꯁꯤꯡꯗꯤ ꯂꯤꯇꯔ ꯑꯃ
ꯑꯥꯁ ꯑꯗꯨꯗꯤ ꯅꯪꯁꯨ ꯌꯥꯝ ꯊꯛꯇꯦ
ꯑꯦꯁ ꯕꯤ ꯑꯥꯏ ꯕꯤꯌꯣꯒꯤ ꯑꯦꯄ꯭ꯂꯥꯏ ꯇꯧꯕ ꯇꯧꯈ꯭ꯔꯕꯣ ꯂꯣꯏꯁꯤꯟꯈ꯭ꯔꯕꯣ
ꯏꯌꯣ ꯂꯣꯏꯗ꯭ꯔꯤ ꯆꯦꯖꯦꯜꯒꯤꯗꯤ ꯏꯁꯨ ꯂꯣꯏꯗ꯭ꯔꯤ ꯉꯁꯤ ꯇꯧ ꯍꯧꯖꯤꯛ ꯇꯧꯒꯦꯅ ꯂꯩꯕꯅꯦ ꯑꯗꯣ ꯉꯁꯤ ꯇꯧꯒꯅꯤ ꯍꯣꯔꯦꯟ ꯇꯧꯒꯅꯤ
ꯇꯧꯁꯟꯂꯣ ꯇꯧꯁꯟꯂꯣ ꯍꯣꯔꯦꯟ ꯑꯦꯛꯖꯥꯝ ꯁꯦꯟꯇꯔ ꯑꯗꯨ ꯑꯗꯥ ꯇꯥ ꯂꯩꯅꯤ ꯑꯔꯥꯞꯄꯗ
ꯅꯪꯒꯤ ꯂꯣꯏꯔꯦ ꯄꯤꯌꯣ ꯒꯤꯗꯣ
ꯂꯣꯏꯔꯦ ꯄꯤꯑꯣꯒꯤꯁꯨ ꯂꯣꯏꯔꯦ ꯂꯣꯏ ꯂꯣꯏꯔꯦ ꯀꯩꯅꯣꯝꯃ ꯑꯩ ꯑꯦꯝꯁꯀꯤꯁꯨ ꯊꯥꯔꯝꯕꯅꯤ ꯑꯦꯝꯁꯀꯤ
ꯎꯝ
ꯑꯦꯗꯃꯤꯁꯇ꯭ꯔꯦꯇꯤꯞ ꯑꯣꯐꯤꯁꯔ ꯍꯣꯏꯒꯤꯗ
ꯑꯣ
ꯒ꯭ꯔꯦꯖꯨꯌꯦꯠ ꯌꯥꯕꯅꯦ ꯑꯗꯨ ꯅꯪ ꯇꯧꯅꯤꯡꯉꯗꯤ ꯇꯧꯑꯣ ꯑꯗꯨꯕꯨ ꯑꯦꯛꯖꯥꯝ ꯐꯣꯝꯗꯨ ꯂꯤꯁꯤꯡ ꯑꯅꯤꯒ ꯆꯥꯝꯃꯔꯤ
ꯑꯁ ꯂꯣꯏꯔꯦ ꯑꯗꯨꯗꯤ ꯀꯗꯥꯏꯗꯒꯤ
ꯑꯗꯨꯝ ꯅꯪ ꯇꯧꯅꯤꯡꯉꯗꯤ ꯇꯧꯕ ꯌꯥꯏ ꯏꯁꯀꯤꯜ ꯇꯦꯁꯁꯨ ꯂꯩꯕꯅꯦ ꯃꯣꯏꯗꯣ ꯅꯣꯇꯤꯡꯒ ꯗ꯭ꯔꯥꯐꯇꯤꯡꯒꯤ ꯒꯚꯔꯃꯦꯟꯒꯤ ꯔꯤꯒꯨꯂꯦꯁꯟ ꯃꯈꯥꯗ
ꯑꯣ
ꯑꯩ ꯑꯦꯛꯖꯥꯝꯗꯣ ꯗꯦꯠ ꯂꯥꯏꯟ ꯆꯞ ꯆꯥ ꯊꯥꯗ꯭ꯔꯦꯅ ꯑꯁ ꯑꯦꯛꯖꯥꯝꯁꯨ ꯑꯃꯈꯛ ꯊꯥꯗꯝꯅꯤꯅ ꯚꯥꯏꯀꯣ ꯑꯦꯛꯖꯥꯝꯗꯣ ꯂꯥꯏꯔꯤꯛ ꯄꯥꯕꯗ ꯑꯗꯨ ꯑ ꯃꯤꯛꯁꯇ ꯑꯗꯨꯝ ꯄꯥꯏꯑꯦꯕ ꯍꯟꯗꯛꯁꯦ
ꯍꯣꯏ ꯑꯁ ꯑꯦꯛꯖꯥꯝ ꯂꯩꯇ꯭ꯔꯗꯤꯀꯣ ꯂꯥꯏꯔꯤꯛꯁꯨ ꯀꯌꯥ ꯄꯥꯅꯤꯡꯗꯕꯅꯤꯗ ꯑꯦꯛꯖꯥꯝ ꯂꯩꯕ ꯀꯥꯟꯗ ꯍꯥꯏꯕꯗꯤ ꯅꯣꯇꯤꯐꯤꯀꯦꯁꯟꯗꯨ ꯊꯣꯛꯄ ꯀꯥꯟꯗꯀꯣ ꯁꯦꯔꯦꯁꯅꯦꯁ ꯇꯧꯋꯦꯕ
ꯑꯩꯖꯨ ꯄꯥꯗ꯭ꯔꯗꯤ ꯌꯥꯔꯔꯣꯏ ꯑꯦꯛꯖꯥꯝꯗꯣ ꯄꯥꯎꯔꯦ ꯌꯥꯝ ꯅꯛꯈ꯭ꯔꯦ ꯊꯥ ꯑꯅꯤ ꯑꯃꯈꯛꯇ ꯉꯥꯏꯔꯦ ꯑꯩꯅ ꯑꯦꯛꯖꯥꯝ ꯇꯥꯔꯒꯦꯠ ꯇꯧꯕꯗ
ꯑ ꯄꯤꯌꯨꯒꯤꯁꯤ ꯀ ꯑꯗꯨꯃꯥꯏꯅ ꯊꯥꯈ꯭ꯔꯥ ꯀꯣ ꯑꯁ ꯄꯤꯌꯨꯒꯤ ꯕꯖꯜꯁꯦ ꯈꯣꯠꯇꯕ ꯀꯨꯏꯔꯦ
ꯑꯩ ꯄꯖ
ꯑꯒꯁꯇꯅꯦ ꯄꯤꯑꯣꯒꯤꯖꯨ
ꯑꯒꯁꯇꯔꯣ
ꯍꯣꯏ
ꯃꯇꯝ ꯂꯩꯔꯤꯅ
ꯎꯝ ꯑꯒꯁꯇ ꯑꯣꯏꯔꯗꯤ ꯈꯔꯕꯨꯗꯤ ꯂꯩꯔꯤ ꯈꯔ ꯈꯔ ꯅꯍꯥꯟ ꯕꯦꯁꯤꯛꯇꯨ ꯈꯪꯒꯗꯤ ꯄ꯭ꯔꯦꯛꯇꯤꯁ ꯇꯧꯅꯤꯡꯉꯥꯏ ꯃꯇꯝꯗꯤ ꯂꯩꯔꯤ
ꯄ꯭ꯔꯦꯛꯇꯤꯁ ꯈꯔ ꯇꯧꯔꯅꯤ ꯑꯁ ꯌꯥꯗ꯭ꯔꯦ ꯑꯩ ꯍꯟꯗꯛꯇꯤ
ꯑꯩꯁꯨ ꯇꯧꯒꯦ ꯀ꯭ꯂꯔꯛꯀꯤꯁꯨ ꯑꯥꯏ ꯕꯤ ꯄꯤ ꯑꯦꯁ ꯄꯤ ꯑꯣ ꯒꯤꯁꯨ ꯂꯣꯏ ꯊꯣꯔꯛꯀꯅꯤ ꯍꯧꯖꯤꯛ ꯌꯦꯡꯉꯣ ꯑꯦꯛꯖꯥꯝ ꯍꯧꯖꯤꯛꯇꯤ ꯄꯨꯔꯥ ꯑꯦꯛꯖꯥꯝ ꯑꯦꯛꯖꯥꯝ ꯈꯛꯇ ꯑꯦꯛꯖꯥꯝ ꯈꯛꯇ ꯉꯥꯏꯔꯦ ꯕꯥꯢ ꯑꯦꯛꯖꯥꯝ
ꯑꯦꯛꯖꯥꯝ ꯑꯦꯛꯖꯥꯝ ꯃꯟ ꯂꯥꯛꯈꯔꯦ ꯍꯨꯖꯤꯛꯇꯤ
ꯎꯝ ꯖꯅꯋꯥꯔꯤ ꯇꯨ ꯃꯦꯒꯝꯨꯕꯁꯦ ꯑꯦꯛꯖꯥꯝ ꯂꯩꯇꯦꯕ ꯖꯨꯟꯗ ꯍꯧꯔꯗꯤ ꯑꯗꯨꯝ
ꯍꯤꯟꯗꯤꯒꯤ ꯁꯦꯞꯇꯦꯝꯕꯔ ꯅꯣꯕꯦꯝꯕꯔ ꯐꯥꯎ ꯂꯩꯕꯅꯤ ꯑꯁ ꯍꯧꯕ ꯇꯥꯔꯦ ꯑꯩ ꯑꯩꯒꯤ ꯏ ꯅꯧꯒꯤꯁꯤꯅ ꯕꯦꯔꯥ ꯑ ꯁꯨ ꯄꯥ ꯄꯥꯔꯣꯏ ꯏꯅꯧꯒꯤꯁꯨ ꯄꯥꯁ ꯇꯧ ꯅꯤꯡ ꯇꯧ ꯁꯅꯨ ꯇꯧ ꯅꯤꯡ ꯇꯧ ꯅꯋꯥ ꯂꯧꯗ
ꯑꯦꯝ ꯃꯦ ꯑꯃꯨꯛꯀ ꯂꯧꯕ ꯌꯥ ꯑꯗꯨꯕ ꯀꯦꯇꯀꯨꯝꯕ ꯊꯥꯕꯅ
ꯀꯦꯠ ꯑꯦ ꯊꯥꯔꯔꯣꯏꯗ꯭ꯔꯥ ꯑꯗꯨꯒ ꯗꯤ
ꯑꯣ ꯌꯥꯏ ꯌꯥꯏꯗ ꯒꯔꯦꯖꯨꯌꯦꯁꯟꯁꯨ ꯌꯥꯏꯗ
ꯎꯝ
ꯏꯛꯖꯥꯝ ꯊꯥꯒ꯭ꯔꯦ ꯑꯩꯗꯤ ꯁꯨ ꯃꯥꯁꯇꯔ ꯀꯥꯏꯕ ꯋꯥ ꯍꯣꯔꯦꯟ ꯂꯥꯁꯇ ꯒ꯭ꯔꯦꯖꯨꯁꯟꯒꯤ ꯊꯕꯛ ꯐꯪꯑꯗꯤ ꯑꯩꯁꯨ ꯆꯠꯀꯅꯤꯅ
ꯑꯣ
ꯑꯗꯣ ꯈꯪꯗꯦꯅꯦ ꯑꯁ ꯑꯩ ꯁꯦꯝ ꯂꯤ ꯃꯦꯘꯂꯌꯥꯒꯤꯗꯣ ꯐꯪꯉꯗꯤ ꯑꯩ ꯃꯦꯘꯥꯂꯌꯥꯗ ꯂꯥꯛꯀꯅꯤ ꯑꯗꯨꯕꯨ ꯀꯔꯝꯕ ꯗꯤꯁꯇ꯭ꯔꯤꯛꯇ ꯂꯩꯒ ꯗꯦ ꯍꯥꯏꯕ ꯉꯝꯃꯣꯏ
ꯑꯣ ꯑꯗꯨ ꯃꯦꯘꯥꯂꯌꯥꯒꯤꯁꯤ ꯅꯪ ꯈꯔ ꯍꯣꯞ ꯂꯩꯔꯤꯕ꯭ꯔꯣ
ꯍꯥꯥ
ꯃꯦꯘꯥꯂꯌꯥꯒꯤꯁꯨ ꯍꯣꯞ ꯂꯩꯔꯤꯕ꯭ꯔꯣꯒ꯭ꯔꯥ
ꯍꯣꯞ ꯂꯩꯔꯤ ꯀꯩꯅꯣ ꯖꯨꯂꯥꯏ ꯐꯥꯎ ꯃꯣꯏ ꯔꯤꯀ꯭ꯔꯨꯃꯦꯟ ꯄ꯭ꯔꯣꯁꯦꯁ
ꯑꯗꯨ ꯎꯝ ꯍꯥꯏꯕꯗꯤ ꯀꯟꯁꯤꯗꯨꯌꯦꯟ
ꯃꯣꯏ ꯔꯤꯖꯜ ꯀꯔꯤꯁꯨ ꯁꯣꯔꯠ ꯂꯤꯁꯇꯤꯡ ꯃꯈꯩꯁꯨ ꯍꯥꯏꯗ꯭ꯔꯤ
ꯑꯣ ꯈꯦ
ꯗꯤ ꯑꯗꯨꯝ ꯃꯣꯏꯒꯤ ꯋꯦꯕꯁꯥꯏꯠꯇ ꯅꯠꯇ꯭ꯔꯁꯨ ꯀꯩꯅꯣꯃꯗ ꯎꯗꯦꯕ ꯍꯧꯖꯤꯛ ꯃꯣꯏꯒꯤ ꯐꯦꯁꯕꯨꯛ ꯄꯦꯖ ꯑꯃ ꯂꯩꯕꯅꯦꯕ ꯅꯌꯨꯁ ꯃꯨꯛ ꯊꯥꯒꯠꯄ ꯃꯗꯨꯕꯗ ꯊꯥꯒꯠꯇꯔꯤꯕ ꯃꯣꯏꯁꯦ
ꯃꯦꯘꯂꯌꯥꯒꯤꯗꯣ ꯇꯧꯔꯗꯤ ꯊꯕꯛꯛꯇ ꯆꯤꯟ ꯆꯤꯟꯗꯧ ꯃꯥꯂꯦ ꯁꯦꯂꯔꯤ ꯋꯥꯡꯂꯁꯨ
ꯑꯣꯀꯦ
ꯑꯗꯨ ꯅꯪ ꯊꯣꯛꯇ꯭ꯔꯗꯤ ꯑꯦꯌꯥꯔꯄꯣꯔꯠ ꯃꯅꯥꯛꯇꯨꯗ ꯂꯩꯔꯨꯔꯁꯤꯅ ꯑꯗꯨ ꯍꯦꯟꯅ ꯐꯔꯣꯏꯗ꯭ꯔꯣ ꯑꯦꯛꯖꯥꯝ ꯊꯥꯕ ꯒꯨꯝꯕꯒꯤꯗꯤ
ꯑꯩ ꯑꯩ ꯊꯕꯛ ꯐꯪꯗ꯭ꯔꯗꯤ ꯁꯤꯒꯤ ꯌꯨꯝꯗꯣ ꯊꯥꯗꯣꯛꯄ ꯌꯥꯔꯣꯏ ꯕꯥꯏ ꯍꯥꯏꯕꯗꯤ ꯑꯩꯅꯁꯨ ꯑꯔꯨ ꯌꯨꯝꯗ ꯌꯥꯝ ꯍꯣꯡ ꯂꯧꯒꯤꯕꯅꯤꯅ ꯑꯩ ꯗꯤꯁꯦꯝꯕꯔ ꯐꯥꯎ ꯗꯤꯁꯦꯝꯕꯔ ꯐꯥꯎꯗꯤ ꯂꯩꯒꯅꯤ ꯍꯥꯏꯔꯝꯕꯅꯦ
ꯑꯥ ꯑꯦꯔꯄꯣꯠ ꯑꯦꯔꯄꯣꯠ ꯇꯅꯤ ꯍꯥꯏ ꯑꯦꯛꯖꯥꯝ ꯊꯥꯔꯀꯥꯟ ꯈꯪꯗꯦ
ꯑꯇꯣ ꯑꯗꯨꯝ ꯆꯠꯂꯦꯗꯅ ꯑꯦꯔꯄꯣꯠꯇ
ꯑꯗꯨ ꯀꯤꯂꯣꯃꯤꯇꯔ ꯀꯌꯥꯅꯣ ꯅꯪꯒꯤ ꯃꯐꯝꯗꯒꯤ
ꯑꯩꯗꯤ ꯁꯤꯁꯦ ꯑꯁ ꯇ꯭ꯋꯦꯟꯇꯤ ꯐꯥꯏꯚ ꯐꯥꯎ ꯂꯩꯔꯝꯅꯦꯕ ꯍꯥꯏꯕꯣ
ꯑꯦꯛꯖꯥꯝ ꯁꯦꯟꯇ꯭ꯔ ꯂꯣꯏꯔꯦꯍꯦ ꯚꯔꯥꯗꯤ ꯀꯌꯥ ꯂꯧꯕ
ꯊꯥꯔꯇꯤ ꯃꯨꯛ ꯂꯩꯔꯝꯕ ꯌꯥꯏ ꯚꯥꯏ ꯕꯔꯥ ꯑꯩꯗꯤ ꯁ꯭ꯀꯨꯇꯤ ꯂꯩꯔ ꯊꯝꯝꯕꯅꯦ ꯁꯤꯗ
ꯅꯪꯒꯤ ꯏꯁꯀꯨꯇꯤ ꯑꯦꯟꯇꯣꯛꯇꯨꯔꯣ
ꯁꯀꯨꯇꯤ ꯏꯝꯐꯥꯜꯒꯤꯗ ꯅꯠꯇꯦꯗ ꯑꯗꯨ ꯁꯤꯗꯤ ꯑꯇꯣꯞꯄ ꯁꯀꯦꯟ ꯍꯦꯟ ꯂꯩꯕꯅꯤꯗ ꯑꯩꯇꯣ
ꯑꯣ ꯑꯗꯨ ꯑꯣꯏꯔꯁꯨ ꯑꯁ ꯅꯨꯡꯉꯥꯏꯔꯣꯏꯗ ꯑꯗꯨꯝ ꯂꯥꯛꯄꯗꯣ ꯑꯦꯛꯖꯥꯝ ꯊꯥꯕ ꯆꯠꯄ ꯑꯗꯨꯝ ꯂꯞꯄ ꯊꯥꯔꯝꯗꯥꯏꯗ ꯆꯠꯄꯗꯨꯗꯤ ꯅꯨꯡꯉꯥꯏꯔꯣꯏꯗ ꯁꯤꯗ ꯅꯨꯡꯉꯥꯏꯔꯣꯏꯕ ꯎꯍꯝ
ꯑꯩ ꯖꯒꯥꯗ ꯂꯩꯕꯗꯤ ꯅꯨꯡꯉꯥꯏꯗ ꯑꯩꯗꯤ